ꯎ ꯇꯔ ꯀꯩꯗꯃꯤꯅꯣ
ꯀꯗꯔꯃꯤ ꯅꯣ ꯍꯜꯂꯣ ꯇꯥꯕ꯭ꯔꯣ ꯇꯥꯕ꯭ꯔꯣ ꯇ ꯑꯗꯨꯟꯅꯉꯦ
ꯍꯜꯂꯣ
ꯍꯜꯂꯣ
ꯀꯩꯗꯧꯔꯝꯃꯤꯅꯣ
ꯇꯥꯔꯕ
ꯇꯥꯔꯦ ꯇꯥꯔꯦ ꯀꯩꯗꯧꯔꯝꯃꯤꯅꯣꯕ
ꯀꯩꯝ ꯇꯧꯔꯝꯗꯦ ꯁꯨꯝ ꯂꯩꯔꯝꯃ ꯅꯪꯗꯤ
ꯑꯩ ꯁꯨꯝ ꯑꯩ ꯇꯤꯚꯤ ꯌꯦꯡꯉꯝꯕꯅꯤ ꯑꯩ ꯐꯤꯂꯝ ꯑꯃ ꯌꯦꯡꯉꯝꯕꯅꯤ
ꯏꯀꯨ ꯆꯠꯂꯤꯅꯦꯍꯦ ꯑꯩꯅ ꯉꯥꯡꯕꯁꯤꯕꯣ
ꯏꯀꯣ ꯆꯠꯂꯦ ꯑꯩꯉꯣꯟꯗ ꯆꯠꯇꯦꯃꯤ ꯚꯣꯏꯁ ꯃꯦꯟ ꯐꯣꯔ ꯏꯁꯥꯚꯦꯜꯂꯅ ꯑꯃ ꯔꯣꯃꯥꯟꯁ ꯀ ꯐꯖꯥ ꯀ ꯂꯩꯔꯝ ꯐꯩ ꯌꯥꯝꯕ ꯅ ꯅꯦꯛꯁ ꯁꯥꯎꯅꯪꯪ ꯂꯩꯗꯣ ꯑꯣꯀꯦ ꯑꯣꯖ
ꯑꯦ
ꯎꯝ ꯌꯥꯔꯔꯕ
ꯌꯥꯕ ꯑ ꯌꯥ ꯀꯃ ꯀ
ꯅꯪꯀ ꯅꯨꯡꯉꯥꯏꯔꯦ
ꯑ ꯍꯣꯏ ꯈꯔ ꯅꯨꯡꯉꯥꯏꯔꯦ ꯅꯣꯏ ꯌꯥꯎꯗꯕ ꯃꯥꯐꯝ ꯈꯪꯗꯦꯗ
ꯇ ꯍ ꯑꯩꯈꯣꯏ ꯌꯥꯎꯔꯝꯕꯅꯤ ꯅꯨꯡꯉꯥꯏꯔꯤꯗꯨꯣꯏꯅꯦ
ꯁꯤꯀꯥꯎ ꯉꯅꯅ ꯍꯥꯏꯁꯦ
ꯍꯦ ꯐ꯭ꯔꯤꯗꯝꯝ ꯐꯪꯃꯣꯏꯗꯤꯅꯤ ꯀꯩꯅꯣꯅꯦ ꯅꯠꯇꯦ ꯀꯩꯅꯣ ꯅꯪꯗꯤꯅꯨꯡꯉꯕ ꯌꯥꯎꯔꯛꯇꯕꯣ ꯅꯪ ꯀꯩꯅꯣ ꯃꯣꯏꯗꯤ ꯈꯔ ꯉꯥꯏ꯭ꯔꯦꯔꯦ ꯅꯪꯗꯤ ꯌꯥꯎꯗ꯭ꯔꯣ ꯅꯪ ꯅꯨꯡꯉꯥꯏꯕ ꯌꯥꯎꯗ꯭ꯔꯣ ꯍꯥꯏꯁꯦ
ꯑꯁ ꯀꯅꯥ ꯀꯅꯥꯅ ꯅꯨꯡꯉꯥꯏꯔꯁꯤꯅ
ꯏ ꯅꯁꯪꯒ ꯀꯩꯅꯣꯒ ꯑꯁ ꯅꯁꯪꯒ ꯑꯩꯁꯦ ꯃꯅꯤ
ꯣꯕꯥꯏꯅꯤꯗꯤ ꯑꯗꯨꯝ ꯅꯨꯡꯉꯥꯏ ꯂꯩꯔꯕꯅꯤ ꯀꯩꯅꯣꯅꯦ
ꯎꯝ ꯅ ꯀꯩꯀꯩ ꯀꯥꯏ ꯀꯥꯏ ꯆꯠꯂꯨꯔꯦ ꯉꯁꯤꯕꯣ
ꯀꯩꯝ ꯆꯠꯇ꯭ꯔꯤꯗ ꯌꯨꯝ ꯌ ꯄꯥꯟꯊꯣꯛꯇ꯭ꯔꯤ
ꯄꯣꯠ ꯂꯧꯅꯕꯗꯤ
ꯄꯣꯠ ꯂꯧꯕꯗꯤ ꯀꯩ ꯄꯣꯠꯅꯁꯦ
ꯐꯣꯟ
ꯐꯣꯟ ꯐꯣꯟ ꯂꯧꯕ ꯆꯠꯇ꯭ꯔꯦꯗ ꯑꯩꯈꯣꯏ ꯕ ꯃꯥ ꯊꯕꯛ ꯆꯤꯟꯕꯗꯩ ꯍꯪꯗ꯭ꯔꯕ ꯇꯜꯂꯕ ꯑꯩꯁꯨ ꯂꯧꯔꯔꯒꯦꯗ
ꯂꯧꯔꯣꯏꯗ꯭ꯔꯥ ꯍꯥꯏꯁꯦ ꯂꯧꯔꯣꯏꯗ꯭ꯔꯕ
ꯂꯧꯔꯒꯨꯝꯁꯤꯔꯥ ꯑꯃꯨꯛ ꯈꯜꯂꯦ ꯈꯪꯗꯦꯗ ꯃꯣꯏꯅ ꯄꯥꯝꯃꯒ ꯂꯩꯖꯔꯦ ꯑꯩꯅꯗꯤ ꯂꯧꯖꯩ ꯍꯥꯏꯔ ꯕꯤꯠ ꯌꯥꯎꯗ꯭ꯔꯦ ꯅꯨꯡꯉꯥꯏꯅ ꯂꯧꯔꯅꯤ ꯈꯜꯂ ꯆꯠꯂꯒ ꯑꯁꯥꯒ ꯂꯣꯏ ꯀꯥꯏꯔꯦ ꯄꯥꯝꯗꯗ ꯕꯦꯇ꯭ꯔꯤ ꯍꯦꯜꯗꯣ ꯄ꯭ꯔꯣꯕ꯭ꯂꯦꯝ ꯌꯥꯝ ꯂꯥꯛꯀꯅꯦꯅ ꯇꯧꯕꯅꯤꯅꯦ ꯂꯩꯔꯤꯉꯦꯗꯀꯣ ꯍꯌꯦꯡ ꯍꯣꯏ ꯀꯣꯟꯗ ꯊꯥꯗꯣꯛꯀꯁꯨ ꯌꯥꯝ ꯅꯨꯡꯉꯥꯏꯒꯗ ꯃꯑꯣꯡ ꯊꯥꯗꯣꯛꯄ ꯌꯥꯕꯗꯗꯤ
ꯁꯝꯁꯨꯡ ꯑꯣꯏ ꯂꯩꯍꯔꯤ ꯑꯦꯁ ꯇ꯭ꯋꯇꯤꯥꯏꯚ ꯂꯩꯍꯔꯤꯅꯣ
ꯀꯩꯕ
ꯁꯥꯝꯁꯨꯡꯒꯤ ꯁꯟꯗꯤ ꯄꯥꯏꯝ ꯂꯩꯍꯧꯔꯁꯦ ꯁꯥꯝꯁꯨꯡ ꯑꯦꯁ ꯇ꯭ꯋꯦꯟꯇꯤ ꯐꯥꯏꯚ ꯂꯩꯍꯧꯔꯁꯦꯕ
ꯑꯩꯁꯨ ꯈꯜꯂꯝꯃꯤꯅꯤ ꯑꯦꯁ ꯇ꯭ꯋꯦꯟꯇꯤ ꯐꯥꯏꯚ ꯅꯠꯇ꯭ꯔꯁꯨ ꯑꯦꯁ ꯇ꯭ꯋꯦꯟꯇꯤ ꯐꯣꯔ ꯑꯜꯇ꯭ꯔꯥꯗꯣ
ꯎꯝ
ꯑꯗꯨꯗꯨꯅ ꯂꯩꯗꯤ ꯑꯜꯇ꯭ꯔꯥ ꯃꯃꯟ ꯃꯥꯟꯅꯩꯌꯦꯕ ꯑꯗꯨꯝ
ꯎꯝ
ꯁꯨꯃꯥꯏꯅ ꯑꯗꯨꯩꯅ ꯈꯜꯂꯝꯃꯤꯅꯦ ꯋꯥꯈꯜꯁꯤꯗ ꯑꯗꯨ ꯄꯥꯝꯗꯦꯗ ꯁꯝꯁꯨꯡꯁꯦ ꯈꯤꯔꯦ
ꯑꯣꯝ ꯎꯗꯤ
ꯎ ꯑꯁ ꯆꯔꯥ ꯍꯜꯂꯦꯅꯦ
ꯀꯩꯅꯣ ꯍꯥꯏꯖꯦ
ꯑꯁ ꯅꯣꯏ ꯆꯥꯛꯆꯥ ꯍꯥꯏꯅ ꯍꯥꯏꯖꯤꯜꯂꯨꯕꯗꯤ ꯑꯩꯅ
ꯀꯩꯅꯣ ꯍꯧꯖꯤꯛ ꯀꯥꯏ ꯆꯠꯂꯨꯒꯦ ꯍꯥꯏꯖꯦ
ꯑꯁ ꯑꯩ ꯉꯁꯤ ꯑ꯭ꯁꯥꯏꯕꯥꯎ ꯀꯣꯏꯊꯣꯛꯄꯅꯤ
ꯑꯣ ꯀꯩꯅꯪ ꯉꯔꯥꯡ ꯒꯤ
ꯅꯠꯇꯦ ꯑꯃ ꯍꯌꯦꯡ ꯍꯥꯏꯊꯈ꯭ꯔꯅꯤ ꯃꯌꯨꯝꯗ ꯕꯦꯗꯦꯁꯪꯒꯤ ꯑꯥ ꯚꯦꯀꯦꯁꯟ ꯇꯥꯕꯒꯤ ꯅꯨꯃꯤꯠ ꯇꯔꯥꯃꯉꯥꯅꯤ ꯀꯨꯟꯅꯤ
ꯑꯣ ꯑꯣ
ꯃꯔꯝ ꯀꯩꯒꯤ
ꯃꯣꯏ ꯚꯦꯀꯦꯁꯟ ꯍꯥꯏꯕ ꯁꯃꯔꯚꯤꯀꯦꯁꯟ
ꯑꯣ
ꯑꯗꯩꯗꯤ ꯀꯩꯅꯣ ꯃꯥꯥꯏ ꯕꯖꯥꯔꯒꯤ ꯄꯣꯠ ꯆꯩꯖꯨ ꯂꯩꯒꯦ ꯍꯧ ꯂꯩꯃꯤꯟꯅꯧꯔꯦ ꯗꯤ
ꯂꯥꯛꯑꯝꯃꯦ ꯍꯥꯏꯗ꯭ꯔꯣ ꯈꯔ ꯉꯟꯅ ꯆꯥꯕꯅꯤ ꯂꯥꯛꯑꯝꯃꯦ
ꯑ ꯁꯤꯦꯁꯗꯤ ꯌꯥꯗ꯭ꯔꯦ
ꯀꯩꯅꯣ ꯍꯥꯏ ꯌꯥꯎ ꯌꯥꯎꯔꯝꯒꯅꯦ ꯁꯔꯨꯛ ꯀꯩꯅꯣꯅꯦ
ꯍꯥꯥ
ꯁꯔꯨꯛꯇꯤ ꯌꯥꯎꯔꯝꯒꯅꯤ ꯀꯩꯅꯣ ꯅꯪꯒꯤ
ꯌꯥꯎ ꯃꯒꯅꯤ ꯑꯗꯣꯏꯁꯨ ꯐꯖꯗꯕ ꯑꯝ ꯄꯩꯁꯥ ꯆꯤ ꯂꯥꯎꯕ ꯍꯥꯏꯇꯥꯔꯦ
ꯀꯩꯕ
ꯀꯩꯩꯝꯅꯠꯇꯦꯗ
ꯎꯝ ꯎꯝ
ꯑ ꯆꯥꯔꯦ ꯍꯥꯏ ꯑꯦ ꯈꯤꯇꯪ ꯊꯦꯡꯉꯈꯅꯤ ꯕꯣꯍꯥꯔꯁꯨ ꯊꯕꯛ ꯑꯃ ꯆꯠꯂꯤꯌꯨ ꯍꯥꯏꯔꯁꯨ ꯑꯃ ꯍꯥꯏꯖꯅꯤꯡꯉꯤ
ꯌꯥꯗꯕ ꯑꯃ ꯂꯩꯇꯩꯅꯦ
ꯑ ꯑ ꯇ ꯌꯥꯕ ꯀꯩꯕ
ꯉꯥꯏꯍꯥꯛ ꯉꯁꯤꯁꯨ ꯍꯥꯏꯕꯗꯨꯣ ꯐꯖꯗꯕ ꯑꯃ ꯂꯩꯗꯣꯔꯕ
ꯀ ꯀꯩꯅꯥ ꯅꯪ ꯈꯪꯉꯤ ꯅꯠꯇ꯭ꯔꯣ
ꯀꯩꯅꯣ ꯈꯪꯉꯤ ꯅꯠꯇ꯭ꯔꯕ
ꯀꯣꯏ ꯆꯠꯂꯤꯅꯦ ꯈꯪꯉꯤ ꯅꯠꯇ꯭ꯔꯣ
ꯈꯪꯉꯥꯅꯦ ꯑꯗꯣ ꯉꯁꯤ ꯑꯃꯨꯛ ꯀꯩꯅ ꯇꯧꯁꯜꯂꯦ ꯍꯥꯏꯗꯤ ꯕꯔꯥ ꯀꯥꯔꯣꯏꯗ꯭ꯔꯣ ꯏꯕꯨꯉꯣ
ꯅꯠꯇꯦꯗ ꯑꯩꯒ ꯊꯕꯛ ꯆꯠꯂꯦ ꯑꯩꯒꯤ ꯊꯕꯛ ꯑꯃ ꯆꯠꯃꯤꯟꯅꯩ ꯍꯥꯏꯌꯨ ꯍꯥꯏꯕꯅꯤꯗ
ꯑꯦ ꯑꯗꯨꯅ ꯐꯖꯕꯤꯗ ꯑꯦ ꯅꯣꯏꯗ ꯆꯥꯔꯒꯦ ꯃꯣꯏ ꯆꯥꯔꯒꯦ ꯍꯥꯏꯌꯦꯅ
ꯑꯣ ꯅꯪ ꯁꯤꯗ ꯍꯪꯉꯛꯑꯝꯕꯗꯤ ꯌꯥꯅꯈ꯭ꯔꯕꯣ
ꯑ ꯌꯥꯅꯒ꯭ꯔꯦ
ꯅꯠꯇꯦꯗ ꯅꯠꯇꯦ ꯑꯩ ꯑꯇꯣꯞꯄꯗꯒꯤ ꯂꯧꯔꯦ
ꯑꯣ
ꯎꯝ ꯍꯨꯝ ꯎꯝ
ꯑꯩꯖꯨ ꯉꯔꯥꯡ ꯍꯦꯛ ꯗꯤꯁꯄ꯭ꯂꯦ ꯆꯥꯛꯍꯜꯂꯨꯗꯅ ꯉꯔꯥꯡ ꯗꯤꯁꯄ꯭ꯂꯦ ꯆꯥꯛ ꯑꯝꯗ꯭ꯔꯗꯤ ꯄꯩꯁꯥ ꯂꯩꯖꯗꯧꯅꯦꯕ
ꯎꯝ ꯌꯥꯔꯦ ꯑꯩꯅ ꯈꯟꯕꯅ ꯅꯪ ꯅꯍꯥꯟ ꯂꯧꯈꯤꯕꯗꯣ ꯂꯩꯔꯝꯒꯅꯤ ꯅꯪꯉꯣꯟꯗ ꯐꯠ ꯂꯥꯎ ꯂꯧꯔꯒ ꯅꯪ ꯄꯣꯠꯁꯆꯩ ꯂꯧꯔꯝꯗꯥꯏꯗ ꯑꯩꯃꯨꯛ ꯄꯤꯒꯦꯅ ꯈꯟꯕ
ꯂꯧꯈꯤꯕꯗꯤ ꯑꯣ ꯑꯃꯗꯨꯔ ꯍꯥꯏꯖꯦ
ꯎꯝ
ꯑꯩꯅ ꯂꯧꯔꯗꯝꯅꯦꯅ ꯕꯥꯕꯥꯗ ꯀꯥꯥꯞꯁꯟꯒ꯭ꯔꯦ
ꯎꯝ
ꯖꯤꯄꯦ ꯑꯣꯟꯊꯣꯛꯑꯒ ꯑ ꯃꯥ ꯂꯣꯏ ꯁꯤꯖꯤꯟꯅꯊꯣꯛꯈꯤꯕ
ꯎꯝ
ꯅꯨꯃꯤꯠ ꯅꯤꯅꯤꯗ
ꯎꯝ
ꯑꯩ ꯁꯤ ꯑꯗꯨꯝ ꯄꯥꯏꯖꯔꯒꯦ ꯍꯥꯏꯔꯔꯣꯏ ꯈꯣꯢꯕꯥꯅ ꯑꯁ ꯑꯩ ꯃꯥ ꯀꯣꯏꯊꯤ ꯊꯤꯔ ꯂꯩꯔꯗꯕꯅꯦ ꯒꯥꯢꯌꯦ ꯅꯪ ꯁꯥꯎꯔꯤꯔꯣꯌꯦ
ꯑꯥ
ꯎꯪ ꯁꯥꯎꯗꯦ ꯁꯥꯎꯗꯦ ꯄꯥꯝꯗꯩ ꯑꯩ ꯂꯩꯌꯔ ꯂꯧꯔꯦ ꯑꯩ ꯁꯤ ꯐꯣꯟꯁꯦ ꯑꯗꯨꯝ ꯄꯥꯏꯔ ꯆꯪꯈ꯭ꯔꯒꯦ ꯍꯥꯏꯕꯅꯦ
ꯑꯣ ꯅ ꯊꯥꯏꯗꯤ ꯂꯧꯔꯨꯗꯣꯏꯗꯤ ꯀꯩꯅꯣ ꯇꯧꯔꯣ ꯀꯩꯅꯣ ꯅ ꯊꯕꯛ ꯂꯩꯇ꯭ꯔꯗꯤꯅ ꯌꯥꯝ ꯅꯛꯁꯜꯂꯛ ꯍꯥꯏꯊꯔꯛꯄꯁꯨ ꯅꯨꯡꯉꯥꯏꯇꯦ ꯈꯔꯁꯤꯗ ꯅꯣꯡ ꯅꯤ ꯂꯩꯔꯝꯃꯣꯗꯨ ꯆꯠꯈ꯭ꯔꯣ ꯀꯩꯅꯣ
ꯂꯩꯔꯝꯗꯣꯏꯅꯦ ꯀꯨꯝꯕꯨꯗꯤ ꯀꯨꯝꯃꯛꯈꯤꯅꯤ
ꯎꯝ ꯑꯗꯨ ꯅꯪ ꯅꯛꯁꯜꯂꯛ ꯀꯨꯝꯃꯗꯤ ꯀꯩꯁꯨ ꯌꯥꯔꯣꯏ
ꯎꯝ ꯑꯩ ꯁꯣꯅꯀꯟꯗ ꯀꯩꯅꯣꯝ ꯁꯤꯜꯂꯝꯒꯦ ꯑꯗꯨꯒ ꯀꯨꯝꯃꯛꯀꯦ
ꯀꯩ ꯁꯤꯜꯂꯝꯒꯦ ꯍꯥꯏꯅꯣ
ꯍꯣꯏ ꯑꯩꯈꯣꯏ ꯁꯥꯏꯒꯤꯁꯨ ꯀꯩꯒꯤꯁꯨ ꯊꯕꯛ ꯑꯝꯇ ꯁꯤꯃꯤꯟꯅꯔꯝꯈꯤ ꯑꯗꯨꯒ ꯀꯨꯃꯛꯑꯗꯝꯅꯦ
ꯀꯨꯝꯗꯣꯏꯗꯤ ꯉꯟꯅ ꯀꯨꯝꯃꯣ ꯍꯥꯏꯒꯦ ꯇꯧꯅꯤ
ꯎꯝ
ꯅꯛꯁꯜꯂ ꯀꯨꯝꯕꯗꯤ ꯅꯨꯡꯉꯥꯏꯇꯦꯗꯅ
ꯃꯥꯏꯗ ꯅꯛꯁꯜꯂꯑꯗꯤ ꯆꯠꯊꯣꯛꯅꯤꯡꯗꯦꯅ
ꯑꯥ ꯀꯩ ꯆꯥꯏꯅꯣ ꯅꯪꯕꯣ
ꯄꯨꯡꯗꯣꯟ
ꯄꯨꯡꯗꯣꯟ ꯃꯇꯝ ꯑꯣꯏꯔꯕꯣ ꯍꯧꯖꯤꯛ
ꯎꯝ ꯄꯨꯈ꯭ꯔꯤ ꯃꯄꯥꯟ ꯄꯨꯡꯗꯣꯟ ꯄꯥꯟ ꯂꯩꯔ ꯍꯦꯛ ꯑ ꯆꯥꯕꯅꯦ
ꯀꯥꯏ ꯂꯩꯅꯣ
ꯄꯨꯈꯤ ꯃꯄꯥꯟ
ꯅꯣꯏ ꯄꯨꯈꯤ ꯃꯄꯥꯟ ꯂꯩꯕ‍꯭ꯔꯣ ꯍꯥꯏꯖꯦ
ꯂꯩꯌꯦ ꯑꯥꯝ ꯑꯩꯅ ꯒꯦꯠ ꯊꯧꯖꯤꯟꯕ ꯒꯦꯠ ꯑꯃ ꯂꯩꯕ ꯒꯦꯠ ꯑꯃ ꯄꯥꯝꯕꯗꯣ
ꯑꯥ
ꯑ ꯑꯗꯨ ꯒꯦꯠꯇꯨ ꯃꯅꯨꯡ ꯆꯪꯉ ꯄꯨꯈꯤ ꯂꯩ
ꯑꯣ ꯉꯔꯥꯡ ꯅꯣꯏ ꯃꯥꯎꯏꯅ ꯊꯦꯡꯉꯦꯒ ꯍꯥꯏꯔꯛꯄ꯭ꯔꯥ
ꯍꯥꯏꯗꯦ
ꯎꯝ
ꯈꯣꯏ ꯃꯥꯍꯣꯏꯅ ꯑꯗꯨꯝ ꯍꯥꯏꯌꯦ ꯊꯦꯡꯅꯤꯗ ꯃꯣꯏ ꯑꯗꯨꯝ ꯍꯜꯂꯛꯄ ꯍꯖꯤꯛ ꯀꯥꯡ ꯃꯇꯝꯅꯤꯗ ꯂꯝꯕꯤ ꯆꯤꯜꯂꯝꯃꯗꯝꯅꯦ
ꯎꯝ
ꯀꯩꯁꯨ ꯍꯥꯏꯗꯦ ꯑꯗꯨꯗꯤ
ꯎꯝ
ꯌꯥꯗꯕꯅꯦ ꯑꯗꯨ ꯂꯝꯕꯤ ꯄꯔꯦꯡꯇꯣ ꯌꯥꯗꯝꯅꯤ
ꯌꯥꯗꯦ ꯌꯥꯗꯦ
ꯎꯝ ꯑꯗꯨꯗꯗꯤ ꯃꯥꯡ ꯄꯨꯠꯂꯤꯗꯣ ꯑꯩꯅ
ꯎꯝ ꯃꯃꯥꯏꯖꯦ ꯍꯟꯇꯛꯀꯤ ꯀꯔꯝꯕꯅ ꯍꯦꯟꯅ ꯀꯩꯅꯣ ꯇꯧꯖꯥꯠꯅꯣ
ꯀꯟꯗ꯭ꯔꯣ
ꯊꯦꯡꯕꯗꯣ ꯑꯩꯈꯣꯏꯅ
ꯑꯩꯅ ꯁꯨꯝ ꯑꯩꯅ ꯊꯨꯝꯃꯤ ꯀꯦꯡꯂꯦ
ꯅꯣꯏꯗꯨꯅ ꯊꯦꯡꯕ ꯍꯦꯜꯂꯦ
ꯎꯝ ꯑꯩꯗꯨ ꯃꯥꯄꯜ ꯅꯤꯄꯥꯜ ꯃꯈꯥꯏ ꯈꯔ ꯍꯦꯟꯒꯤꯕꯅꯤ
ꯍꯣꯏ ꯉꯟꯅꯗꯤ ꯊꯣꯛꯂꯛꯏꯅꯦ ꯄꯨꯡ ꯃꯉꯥꯗꯩ ꯑꯗꯩ ꯊꯣꯛꯂꯛꯑꯦ ꯆꯪꯉꯤꯖꯦ ꯄꯨꯡ ꯑꯃ ꯃꯉꯥꯏ ꯎꯝ
ꯈꯣꯏꯅ ꯑꯈꯣꯏꯅ ꯃꯃꯥꯡ ꯍꯜꯂꯛꯄꯗꯨꯅ ꯄꯨꯡ ꯇꯔꯨꯛ ꯃꯈꯥꯏ ꯄꯨꯡ ꯇꯔꯨꯛ ꯍꯦꯜꯂꯕꯧ ꯑꯥ ꯐꯨꯕꯂꯥ ꯗ ꯂꯩꯔꯤꯗꯅ
ꯎꯝ
ꯑ ꯍꯟꯗꯛꯀꯤꯗꯤ ꯉꯟꯕꯨ ꯉꯜꯂꯦ
ꯑꯗꯨ ꯅꯣꯏ ꯊꯥꯎꯗꯣ ꯉꯥꯡ ꯆꯅꯤꯄꯥꯟ ꯍꯥꯞꯄꯦꯕ
ꯎꯝ
ꯑꯗꯨꯒ ꯀꯞꯄꯛꯇꯦ ꯇꯥꯃꯣ ꯑꯅꯤ ꯀꯥꯔꯦꯅ ꯀꯛꯇꯦ ꯑꯗꯨꯒ ꯑꯥ ꯃꯣꯏꯒꯤ ꯊꯥꯡꯃꯩꯕꯟ ꯌꯧꯔꯛꯀꯥꯟꯗ ꯈꯞꯄꯛꯑꯦꯕ
ꯎꯝ
ꯎꯝ ꯑꯗꯩꯗꯤ ꯑꯁ ꯏꯕꯥꯥꯏꯅꯤꯖꯦ ꯊꯦꯡꯒ ꯊꯦꯡꯉꯦ ꯌꯥꯔꯅꯤꯗ ꯍꯥꯞ ꯍꯥꯞꯄꯒꯨꯝꯁꯦꯅ ꯍꯥꯏꯔ ꯍꯥꯞꯐꯟꯗ꯭ꯔꯦ ꯎꯝ
ꯑ ꯑꯗꯨ ꯆꯥꯡ ꯌꯥꯅꯤꯗꯤ ꯈꯪꯉꯤꯗ
ꯎꯝ ꯀꯥꯞ ꯆꯞ ꯆꯥꯔꯝꯒꯅꯤ ꯍꯦꯟꯖꯨ ꯍꯦꯟꯗꯕꯤ ꯇꯥꯁꯨ ꯇꯥꯗꯕꯤ
ꯎꯝ ꯆꯨꯞ ꯆꯥꯒ꯭ꯔꯦ
ꯎꯝ ꯑꯃꯒ ꯀꯥꯞ ꯇꯧꯔꯝꯕꯅꯦ ꯑꯗ ꯑꯩꯒꯤꯗ ꯑꯃꯨꯛ ꯑ ꯆꯅꯤ ꯍꯥꯠꯇꯣꯛꯈꯤꯕ ꯉꯔꯥꯡ ꯏꯕꯣ ꯅꯦꯆꯔꯦꯜ ꯃꯌꯨꯝ ꯆꯞ ꯆꯥꯅ ꯌꯧꯔꯀꯥꯟꯗ ꯇꯠꯈꯤꯗꯅ ꯊꯥꯎ
ꯃꯣꯏ ꯃꯌꯨꯝ ꯇꯠꯂꯤ ꯍꯥꯏꯖꯦ
ꯎꯝ ꯍꯣꯏ ꯊꯣꯡꯉꯥꯟꯗ ꯌꯧꯕꯣ ꯃꯥꯁꯦ ꯈꯥꯝꯃꯦ ꯑꯗꯨꯒ ꯃꯥꯁꯦ ꯀꯨꯝꯊꯍꯜꯂꯤ ꯑꯗꯨꯒ ꯑꯗꯨꯗꯩ ꯊꯒꯠꯄ ꯌꯥꯗ꯭ꯔꯦ
ꯑ
ꯑꯗꯨꯗꯤ ꯑꯗꯩꯗꯤ ꯃꯣꯏ ꯊꯥꯎ ꯈꯔ ꯂꯩꯔꯦ ꯃꯣꯏ ꯊꯥꯎ ꯈꯔ ꯍꯟꯖꯤꯜꯂ ꯑꯝ ꯃꯣꯏꯗꯤ ꯈꯔ ꯍꯜꯂꯛꯑꯦ ꯑꯗꯨꯒ ꯎꯝ ꯎ ꯎ ꯎꯝ ꯎ
ꯍꯝ ꯅꯃꯥꯟ ꯑꯃ ꯗꯤꯃꯥꯛꯁ ꯆꯠꯇ꯭ꯔꯣ
ꯍꯥ
ꯅꯃꯥꯟꯅꯕ ꯑꯃꯗꯤ ꯃ ꯆꯠ ꯆꯠꯇ꯭ꯔꯣ
ꯆꯠꯇꯦ ꯑꯩ ꯍꯧꯖꯤꯛꯧꯔꯛꯇ ꯍꯥꯏꯔꯤ ꯀꯩꯗꯧ ꯆꯠꯇꯣꯏꯅꯣ ꯍꯥꯏꯖꯦ
ꯑꯣ ꯊꯨꯝꯃꯦꯔꯣꯗꯤ ꯉꯁꯤ ꯉꯔꯥꯡꯗꯣ ꯌꯥꯝ ꯍꯥꯎꯋꯦ ꯚꯕꯥ ꯀ ꯑꯣꯏꯗ꯭ꯔꯦꯕ ꯉ ꯐꯣꯟꯝ ꯌꯥꯗꯕ ꯦꯛ ꯌꯥꯎꯔꯗ ꯉꯍꯥꯡꯅꯤ ꯉꯇ ꯇꯨꯝꯃꯦ ꯎ ꯉꯟꯇꯥ ꯇꯨꯝꯗꯦ ꯅꯨꯡꯁꯤꯤꯟꯗ ꯄꯨꯠ ꯇꯨꯟꯊꯣꯛꯄ ꯑꯍꯤꯡꯁꯤꯅ ꯌꯨꯝꯊꯪꯅꯕꯅꯕ ꯑꯦꯁꯇꯨ ꯋꯥꯏ ꯁꯥꯅ ꯂꯩꯕ
ꯀꯥ ꯌꯨꯝꯗꯪ ꯉꯕ ꯌꯥ ꯍꯥꯏꯂꯦ
ꯑꯩ ꯑꯩꯒꯤ
ꯑꯣ ꯑꯣ ꯑꯁ ꯋꯥꯔꯤ ꯅꯨꯡꯉꯥꯏꯔꯗꯤꯦ
ꯎꯝ ꯆꯝꯅ ꯋꯥꯔꯤ ꯁꯔꯝꯗ
ꯑ ꯍꯣꯏ ꯑꯦ ꯄꯥꯏꯕ
ꯅꯣꯏ ꯃꯥꯏ ꯅꯨꯄꯥꯥꯏ ꯃꯇꯥꯡ ꯁꯥꯟꯅꯔꯦ ꯂꯝꯗꯣ ꯃꯥꯁꯨ ꯃꯃꯤꯡ ꯀꯥꯎ꯭ꯔꯦ ꯃꯁꯥꯁꯨ ꯈꯪꯗ꯭ꯔꯦ ꯁꯦꯅꯤꯌꯔꯅꯤ ꯃꯅꯦ ꯁꯤ ꯍꯨꯝ ꯍꯜꯂꯤ
ꯃꯥ ꯑꯅꯧꯕꯁꯤ ꯂꯑꯦ ꯔꯥꯏꯖꯦ
ꯈꯪꯗꯦ ꯑꯅꯧꯕ꯭ꯔꯥ ꯀꯩꯅꯣ ꯈꯪꯗꯦ ꯆꯍꯤ ꯑꯍꯨꯝꯃꯨꯛ ꯈꯜꯂꯤ ꯃꯉꯣꯟꯗꯒꯤ ꯑꯩ ꯅꯪꯕꯨ ꯀꯩꯅꯣ ꯒꯤꯗꯨꯗꯤ ꯑ ꯇꯣꯛꯈ꯭ꯔꯕꯣ ꯈꯣꯠꯈ꯭ꯔꯕꯣ ꯒꯥꯏꯌꯦ ꯑꯗ ꯊꯣꯏꯗꯣꯛꯈ꯭ꯔꯦ ꯑꯃꯅꯤꯁꯤꯅ ꯉꯥꯏ ꯑꯅꯛꯄꯗꯤ ꯁꯥꯥꯏꯒꯤ ꯃꯅꯨꯡ ꯑꯦꯔꯤꯌꯥꯗꯒꯤꯗꯤ ꯑꯣꯏꯔꯒ ꯍꯥꯏꯗꯤ ꯕꯦꯂꯤ ꯑꯦꯔꯤꯌꯥꯒꯤ ꯃꯅꯨꯡꯗ ꯑꯣꯏꯔꯒ ꯌꯥꯝ ꯂꯥꯞꯊꯣꯛꯄꯁꯨ ꯅꯠꯇꯕꯤꯗꯀꯣ ꯂꯝ ꯑꯃ ꯍꯟꯅ ꯍꯧꯋꯤ ꯀꯩ ꯂꯝꯅꯣ ꯌꯥꯝ ꯍꯥꯏꯕꯗ ꯈꯤꯇꯪ ꯈꯪꯗꯤ ꯈꯪꯉꯒ ꯌꯥꯝ ꯍꯥꯏꯗꯣꯛꯄ ꯅꯨꯡꯉꯥꯏꯇꯕ ꯂꯝꯅꯦ ꯍꯥꯏ ꯀꯩ ꯂꯝꯅꯁꯨ ꯈꯪꯒꯦ ꯌꯕꯩ ꯁꯥꯟꯅꯅ